ꯍꯜꯂꯣ ꯀꯝ ꯇꯧꯗ ꯆꯥꯛ ꯊꯣꯡꯉꯒ ꯂꯩꯌꯦꯦ ꯅꯪꯗꯤ
ꯑꯣ ꯑꯩꯁꯨ ꯑꯗꯨꯝ ꯂꯩ ꯀꯩꯁꯨ ꯇꯧꯗꯦ ꯀꯩ ꯃꯊꯦꯜ ꯊꯣꯡꯉꯒꯦ ꯆꯥꯗ꯭ꯔꯤꯗ
ꯑꯩ ꯀꯥꯡꯉꯧ ꯑꯃꯒ ꯆꯝꯐꯨꯠ ꯑꯃꯒ ꯇꯧꯋꯦ
ꯑꯣ ꯐꯔꯅꯤ ꯌꯥꯝꯅ ꯍꯥꯔ ꯍꯣꯏ ꯑꯣꯛꯁꯥ ꯊꯣꯡꯉꯦ ꯉꯁꯤ ꯊꯕ ꯍꯧꯖꯤꯛ ꯈꯛꯇ ꯊꯣꯡꯕ ꯍꯧꯗ ꯉꯥꯏꯔꯤ
ꯑꯣ ꯍꯥꯎ ꯔꯅꯤꯗ ꯅꯣꯏꯒꯤ
ꯍꯣꯏ ꯉꯁꯤ ꯈꯛꯇꯃꯨꯛ ꯆꯥꯔꯅꯤ ꯈꯟꯕꯗ ꯔꯥꯎ ꯔꯦ
ꯍꯣꯏ ꯁꯥꯔꯒ ꯑꯝꯇ ꯆꯥꯕ ꯐꯪꯗ꯭ꯔꯦꯗ ꯑꯩꯈꯣꯏ ꯎꯝ ꯀꯅꯥ ꯀꯅꯥ ꯂꯩꯔꯤꯅꯣ ꯍꯧꯖꯤꯛꯀꯤ
ꯐꯣꯟꯁꯦ ꯌꯥꯝ ꯁꯥꯕꯗꯨꯒꯤ ꯕ꯭ꯔꯥꯏꯠꯅꯦꯁ ꯈꯔ ꯂꯣ
ꯎꯝ
ꯔꯤ ꯍꯥꯏꯕ꯭ꯔꯣ
ꯀꯅꯥ ꯀꯅꯥ ꯂꯩꯔꯤꯅꯣ ꯍꯥꯏꯕ
ꯑꯩꯗꯤ ꯏꯇꯣꯝꯗ ꯂꯩꯌꯦ ꯅꯪꯗꯤ ꯐꯦꯃꯤꯂꯤꯒ ꯂꯩꯕ꯭ꯔꯣ ꯑ ꯌꯣꯝꯗ ꯅꯠꯇꯦ ꯏꯣꯝꯗ ꯅꯠꯇꯦ ꯌꯝꯗ ꯅꯠꯇꯦ ꯏꯐꯗ
ꯑꯣ
ꯑ ꯅꯪꯗꯤ ꯀꯣꯂꯦꯖ ꯀꯥꯏꯔꯤꯔꯣ ꯅꯠꯇ꯭ꯔꯒ ꯊꯕꯛ ꯇꯧꯔꯣ ꯀꯔꯤ
ꯎ ꯀꯜꯁꯤ ꯇꯧꯗꯗ ꯊꯕꯛꯁꯨ ꯇꯧꯗꯦ ꯀꯣꯂꯦꯖꯁꯨ ꯀꯥꯗꯦ ꯍ ꯃꯡꯂꯦ ꯏ ꯑꯣ ꯅꯪꯗꯤ ꯀꯩꯗꯧꯔꯤꯅꯣ
ꯑꯩꯗꯤ ꯑꯩꯁꯨ ꯀꯣꯂꯦꯖꯇꯦ ꯀꯣꯔꯦꯁꯄꯣꯟꯗꯤꯡ ꯊꯝꯃꯒ ꯄꯥꯔꯠ ꯇꯥꯏꯝ ꯖꯣꯕ ꯇꯧꯔꯒ ꯍꯟꯗꯛ ꯈꯛꯇ ꯑꯃꯨꯛ ꯀꯝꯄ꯭ꯌꯨꯇꯔ ꯀ꯭ꯂꯥꯁ ꯂꯧꯕ ꯂꯣꯏꯕ ꯂꯩꯌꯦ ꯑꯗꯨꯝ
ꯎꯝ ꯌꯥꯝ ꯐꯩꯅꯦ
ꯑꯗꯨ꯭ꯔꯦꯗ ꯇꯝꯗꯗꯤ ꯎꯄꯥꯏ ꯂꯩꯗ꯭ꯔꯦ ꯅ ꯇ ꯎ ꯇꯧ ꯇꯧꯕꯅꯤꯗꯩꯁ
ꯎꯝ ꯊꯕ ꯊꯕꯛ ꯇꯧꯕ ꯐꯪꯉꯗꯤ ꯐꯔꯅꯦ
ꯊꯕꯛꯄꯨ ꯄꯔꯃꯤꯅꯦꯟꯁꯨ ꯅ ꯁꯣ ꯄꯔ ꯇꯖ ꯎ ꯅꯁꯤꯗꯤ ꯃꯤꯅꯦ ꯅ ꯄꯦ ꯄ꯭ꯔꯃꯤꯅꯦꯅꯦ ꯄꯥꯝꯃꯤꯁꯦ
ꯑꯗꯨꯁꯨ ꯐꯕꯅꯦ
ꯍ ꯍꯣꯏ ꯍꯁꯤꯗꯤ ꯉꯅꯥꯇꯪꯦꯅꯤꯗ
ꯎꯝ ꯎꯝ
ꯄꯥꯏꯂꯛꯇꯦ ꯇꯥꯜꯂꯒ ꯆꯥꯔꯤꯅꯦ ꯍꯤꯡꯉꯤꯅꯅꯦ ꯑꯗꯨꯒꯤ ꯇꯥꯟꯗ꯭ꯔꯗꯤ ꯀꯅꯥꯅ ꯊꯥꯛꯄꯤꯒꯅꯤ
ꯍꯣꯏ ꯍꯣꯏ ꯏꯁꯥ ꯏꯊꯟꯗꯒꯤ ꯑꯗꯨꯝ ꯍꯣꯠꯅꯔꯗꯕꯅꯤ
ꯍ ꯑꯗꯨ
ꯑꯝ
ꯑꯩꯏ ꯂꯥꯛꯄ꯭ꯔꯣ ꯅꯣꯏꯗꯗꯤ
ꯍꯣꯏ ꯂꯥꯛꯑꯦ ꯍꯣꯏ
ꯑꯣ ꯂꯥꯛꯑꯗ ꯐꯁ
ꯀꯩ ꯏꯟꯁꯥꯡ ꯊꯣꯡꯉꯒꯦ ꯅꯣꯏꯗꯤ ꯅꯪꯗꯤ
ꯀꯥꯡꯉꯧ ꯎ ꯈꯥꯃꯦꯟ ꯑꯈꯥꯕꯒ ꯕ꯭ꯔꯤꯟꯖꯜꯒ ꯂꯦꯗꯤꯁ ꯁꯤꯡꯒꯔꯒ ꯑꯗꯨ ꯀꯥꯡꯉꯧ ꯇꯧꯋꯦ ꯑꯗꯨꯒꯅꯀꯣ ꯆꯊ ꯑꯃ ꯇꯧꯕ
ꯑꯁꯥꯎꯔꯅꯤ ꯍꯦ
ꯑꯁ ꯅꯣꯏꯒꯤ ꯍꯦꯟꯅ ꯍꯥꯎꯅꯤ ꯑꯣꯞꯇꯣ ꯆꯪꯒꯗ꯭ꯔꯣ ꯁꯤꯗꯤ ꯅꯪꯒꯤꯗꯨꯣ ꯍꯦꯟꯅ ꯆꯪꯈ꯭ꯔꯅꯦ ꯑ ꯍꯥꯎꯔꯅꯤ ꯍꯥꯎꯔꯅꯤ ꯑꯁ ꯈꯪꯗꯣꯏꯗ ꯅꯪꯒꯤ ꯍꯦꯟꯅ ꯆꯥꯅꯤꯡꯉꯤꯗ ꯑꯩꯁꯦ
ꯆꯥꯕ ꯂꯥꯛꯑꯣ ꯑꯩꯈꯣꯏꯗ
ꯑꯦ ꯂꯥꯛꯀꯔꯣ ꯈꯪꯗꯦ ꯄꯤꯒꯗꯕꯅ ꯃꯥꯟꯗꯦꯅꯦ ꯅꯪꯁꯦ ꯅꯪ ꯑꯗ ꯅ ꯁꯤꯒ ꯅ ꯁꯤꯒ ꯉꯁꯤ ꯈꯛꯇ ꯆꯥꯕꯅꯤꯅ ꯅꯪꯁꯨ ꯌꯥꯝ ꯍꯔꯥꯎꯋꯦ ꯍꯥꯏꯌꯦꯕ ꯑꯗꯨꯒꯤ ꯃꯤ ꯂꯥꯛꯄ ꯑꯣ ꯄꯥꯝꯝꯕꯃꯃ ꯂꯣꯏꯅ ꯈꯪꯉꯦ
ꯂꯥꯛꯑꯣ ꯑꯩꯈꯣꯏ ꯆꯥꯃꯤꯟꯅꯔꯁꯦ
ꯅꯣꯡꯃ ꯂꯥꯛꯀꯦ ꯅꯣꯡꯃ ꯂꯥꯛꯀꯦ ꯔꯦꯗꯤꯗ ꯂꯩꯔꯝꯃ
ꯍꯣꯏ ꯍꯣꯏ ꯑꯍꯥꯎ ꯑꯍꯥꯎꯕ ꯄꯨꯔꯒ ꯂꯥꯛꯑꯣ
ꯍꯣꯏ ꯍꯥ ꯍꯣ ꯄꯨꯥ ꯀꯦ ꯅꯪ
ꯑꯥ ꯔꯦꯗꯤ ꯏ ꯅꯃꯦ
ꯍ ꯍ
ꯎꯝ ꯀꯩ ꯁꯨꯔꯤꯅꯣ ꯍꯧꯖꯤꯛꯇꯤ
ꯆꯥꯛ ꯊꯣꯡꯕ ꯂꯣꯏꯔꯒ ꯋꯥꯏ ꯁꯤꯠꯂꯤꯅꯦ ꯑꯁꯤ ꯑꯗꯨꯒ ꯍꯣꯔꯦꯟ ꯉꯥꯏꯍꯥꯛ ꯂꯩꯔꯒ ꯆꯥꯔꯅꯤ ꯑꯃꯨꯛꯒ ꯎ ꯉꯁꯤꯗꯤ ꯀꯃꯥꯏꯅ ꯇꯧꯔꯒ ꯂꯦꯡꯒꯦ ꯇꯨꯝꯃꯒ ꯂꯩꯕ꯭ꯔꯣ ꯅꯠꯇ꯭ꯔꯒ ꯊꯕꯛ ꯇꯧꯕ꯭ꯔꯣ
ꯁꯤ ꯑ ꯁꯤ ꯊꯕꯛ ꯆꯠꯂꯦ ꯍꯣꯏ
ꯀꯔꯤ ꯊꯕꯛꯔꯣ ꯌꯥꯝ ꯐꯩ ꯀꯣ ꯃꯤꯗꯤ
ꯑꯗꯨꯝ ꯊꯕꯛ ꯊꯕꯛ ꯊꯕꯛ ꯖꯨꯒꯣ ꯆꯥꯕ ꯊꯕꯛ ꯅꯠꯇꯦꯗ
ꯊꯕꯛꯁꯦ ꯌꯥꯝ ꯂꯩꯕꯅꯦ
ꯍ ꯊꯕꯛ ꯍꯥꯏꯁꯤꯗꯤ ꯑꯁ ꯂꯧꯕ ꯌꯥꯕ ꯊꯕꯛ ꯅꯠꯇꯦꯗ
ꯑꯣ ꯄꯩꯁꯥ ꯇꯥꯝꯕꯒꯤ ꯊꯕꯛꯔꯣ ꯅꯠꯇ꯭ꯔꯒ ꯌꯨꯝꯒꯤ ꯐ꯭ꯔꯤꯗ ꯇꯥꯗꯦꯔꯕ ꯍꯣꯏ ꯌꯨꯝꯒꯤꯗ ꯐꯩꯗ ꯃꯇꯦꯡ ꯄꯥꯡꯗꯅ
ꯃꯗꯤ ꯂ
ꯎꯝ ꯀꯩ ꯍꯥꯏꯕ ꯀꯩ ꯍꯥꯏꯕꯅꯣ
ꯅꯣꯏꯗꯤ ꯄꯨꯡ ꯀꯌꯥ ꯀꯌꯥꯗ ꯇꯨꯝꯒꯦ
ꯑꯩꯈꯣꯏ ꯊꯦꯡꯅ ꯇꯨꯝꯕꯁꯨ ꯌꯥꯎꯋꯦ ꯉꯟꯅ ꯇꯨꯝꯕꯁꯨ ꯌꯥꯎꯋꯦ
ꯑꯣ ꯄꯨꯡ ꯀꯌꯥ ꯀꯌꯥꯗꯧꯔꯣ ꯍꯥꯏꯁꯦ ꯊꯦꯡꯕꯁꯦ ꯕꯔꯣꯒꯨꯝꯕꯗ ꯌꯥꯎꯕ꯭ꯔꯕ
ꯕꯔꯣ ꯍꯦꯜꯂꯁꯨ ꯇꯨꯝꯗꯦꯗ
ꯑꯣ ꯇꯣ ꯃꯥꯅꯅꯩꯅꯦ ꯑꯗꯨꯗꯤ ꯑꯩꯈꯣꯏꯁꯦ ꯅꯨꯡꯗꯥꯡꯒꯤ ꯂꯥꯏꯁꯤꯡꯕꯅꯦ ꯑꯗꯨꯗꯤ ꯑꯩꯈꯣꯏꯁꯦ ꯅꯨꯡꯗꯥꯡꯒꯤ ꯂꯥꯏꯁꯤꯅꯦ
ꯎꯝ ꯅ ꯐꯔ ꯀꯣꯁꯤꯗꯤꯃ ꯇ ꯑꯗꯨ ꯑꯗꯨ ꯀꯣꯁꯨ ꯋꯥꯅꯤ ꯑꯗꯨꯗ ꯀꯣꯁꯨ ꯋꯥꯅꯤ ꯀꯩ ꯍꯥꯏꯕ
ꯑꯩꯁꯨꯅꯤꯗ ꯃꯔꯛ ꯃꯔꯛꯄꯨꯗꯤ ꯄꯨꯡ ꯑꯅꯤ ꯑꯍꯨꯝ ꯑꯗꯨꯗꯥꯏꯐꯥꯎ ꯇꯨꯝꯗꯦꯕ ꯑꯩꯁꯨ ꯑꯗꯨꯝ
ꯑꯣ ꯕꯣꯜ ꯌꯦꯡꯗ꯭ꯔꯣ ꯅꯪꯗꯤ
ꯁꯤ ꯌꯦꯗꯦꯗ ꯕꯣꯜ ꯄꯝꯖꯗꯦ ꯑꯩꯗꯤ
ꯎꯝ ꯃꯤꯗꯤ ꯕꯣꯜ ꯃꯤꯗꯤ ꯕꯣꯜ ꯌꯥꯝ ꯄꯥꯝꯅ ꯌꯦꯡꯅꯔꯤꯗꯨꯗꯤ ꯑꯗꯨꯒꯤ ꯅꯪꯁꯨ ꯌꯦꯡꯕ꯭ꯔꯅ
ꯄꯥꯝꯗꯁꯨ ꯈꯪꯗꯦ ꯀꯔꯤꯒꯤꯔ ꯈꯪꯗꯦ ꯑꯗꯨ ꯕꯣꯂꯤ ꯑꯣꯏꯅꯗꯤ ꯑꯃꯨꯛ ꯄꯥꯝꯕ ꯑꯩꯁꯦ ꯑꯗꯨꯕꯨ ꯁꯅꯥꯄꯇꯤ ꯍꯦꯛ ꯄꯥꯝꯕ
ꯑꯣ
ꯅꯪꯗꯤ ꯌꯦꯡꯒꯗ꯭ꯔꯣ ꯍꯣꯔꯦꯟ ꯄꯨꯡ ꯕꯥꯔꯣ ꯃꯈꯥꯏꯗ ꯐꯨꯠꯕꯣꯜ ꯂꯩꯌꯦ ꯍꯥꯏ
ꯉꯁꯤꯗꯣ ꯌꯦꯡꯅꯤ ꯉꯁꯤ ꯌꯦꯡꯉꯅꯤ ꯍꯣꯏ
ꯑꯗꯨꯒꯤ ꯑꯣ ꯊꯦꯡꯅ ꯇꯨꯝꯃꯅꯤ ꯑꯗꯨꯗꯤ
ꯎꯝ ꯊꯦ
ꯑ ꯌꯥꯝ ꯐꯩꯌꯦ
ꯅꯪ ꯅꯊꯟꯗ ꯂꯩꯕꯗꯤ ꯅꯨꯡꯉꯥꯏꯕ꯭ꯔꯣ
ꯅꯨꯡꯉꯥꯏꯇꯦꯗ ꯏꯇꯣꯝꯗ ꯂꯩꯕꯅꯤꯅ ꯏꯃꯥꯟꯅꯕꯤ ꯍꯣꯏꯒ ꯂꯩꯔꯗꯤ ꯐꯒꯗꯕ ꯑꯗꯨꯁꯨ ꯅꯠꯇ‌ꯦ
ꯑꯣ ꯅꯣꯏ ꯅꯃꯥꯟꯅꯕꯤꯁꯤꯡꯒ ꯄꯨꯟꯅ ꯂꯩꯂꯩꯃꯤꯟꯅꯔꯗꯤ ꯅꯨꯡꯉꯥꯏꯔꯕꯅꯤꯅꯦ
ꯑꯍꯣꯏ ꯑꯗꯨꯅꯦ ꯏꯇꯣꯝꯗ ꯂꯩꯕꯅꯤꯅ ꯅꯨꯡꯉꯥꯏꯇꯦꯕ ꯆꯥꯕꯁꯨꯅꯦ ꯊꯕꯛ ꯇꯧꯕꯁꯨꯅ‌ꯦ ꯀꯩꯝ ꯅꯨꯡꯉꯥꯏꯇꯦꯕ ꯏꯃꯥꯟꯅꯕꯤ ꯈꯣꯏꯒ ꯌꯥꯎꯔꯗꯤ ꯑꯗꯨꯝ ꯅꯨꯡꯉꯥꯏꯒꯗꯕꯀꯣ ꯅꯠꯇ‌ꯦ
ꯅꯪꯗꯤ ꯑꯗꯨꯝ ꯐꯦꯃꯤꯂꯤꯒ ꯂꯩꯕ꯭ꯔꯣ
ꯍꯣꯏ ꯂꯩꯌꯦ ꯑꯥ
ꯐ‌ꯦꯃꯤꯂꯤꯒ ꯂꯩꯕꯅ ꯅꯨꯡꯉꯥꯏꯔ‌ꯦ
ꯐꯦꯃꯤꯂꯤꯒ ꯄꯨꯟꯅ ꯂꯩꯌꯦ
ꯐꯩꯌ‌ꯦ ꯑꯗꯨ ꯐꯦꯃꯤꯂꯤ ꯅ ꯂꯩꯕꯅꯤ
ꯎꯝ ꯍꯥ
ꯅꯨꯡꯁꯥꯥ ꯌꯥꯝ ꯁꯥꯕ꯭ꯔꯣ ꯅꯣꯏꯔꯣꯝꯒꯤꯁꯨ ꯉꯁꯤ ꯍꯣꯏ ꯍꯣꯏ ꯍꯣꯏ ꯅꯣꯡ ꯆꯨꯕ꯭ꯔꯣ ꯗꯨꯔꯣꯝꯗ ꯉꯁꯥꯏ
ꯉꯁꯥꯏ ꯉꯛꯇꯪ ꯆꯨꯋ‌ꯦ ꯍꯣꯏ ꯅꯣꯏꯗꯨꯗꯤ
ꯎꯝ ꯑꯩꯈꯣꯏꯁꯨ ꯆꯨꯋ‌ꯦ ꯑꯃꯨꯛ ꯆꯨꯔꯒ ꯑꯃꯨꯛ ꯉꯥꯜꯂꯦ ꯑꯃꯨꯛ ꯃꯝꯃꯦ ꯈꯪꯗꯦ ꯋꯦꯗꯔꯁꯦ
ꯑ ꯀꯩꯅꯣ ꯈꯪꯗ‌ꯦ ꯅꯣꯡꯁ‌ꯦ ꯌꯥꯝ ꯆꯨꯅꯤꯡꯗꯕꯅꯤ
ꯎꯝ ꯁꯝꯃꯔꯅ ꯁꯥꯕꯅ ꯃꯔꯣꯟ ꯑꯝ
ꯅꯣꯡ ꯌꯥꯝ ꯆꯨꯅꯤꯡꯗꯕ ꯃꯥꯥꯜ ꯂ‌‌ꯦ
ꯎꯝ ꯆꯥꯛ ꯂꯥꯝꯃꯕ‌ꯣ ꯅꯪꯕꯨ ꯑꯣꯛꯁꯥ ꯆꯥꯅꯤ ꯍꯥꯏ ꯑꯁ ꯂꯥꯝꯗ꯭ꯔꯤꯕꯣ
ꯑꯥ ꯊꯣꯡꯕ ꯂꯣꯏꯗ꯭ꯔꯤꯕꯅꯤꯅ ꯂꯥꯝꯃꯁꯨ ꯎꯄꯥꯏ ꯂꯩꯇꯦꯅ
ꯍ‌ꯣꯏ ꯃꯥꯟꯅꯤꯅ‌ꯦ ꯆꯨꯝꯕꯅ‌ꯦ ꯑꯗꯨꯕꯨꯗꯤ
ꯍꯧꯖꯤꯛꯇ ꯊꯣꯡꯒꯇ ꯉꯥꯏꯔꯤꯗ ꯋꯥꯠꯂꯤ ꯈ‌ꯣꯏꯗꯤ ꯆꯥꯅ
ꯀꯅꯥꯅ ꯊꯣꯡꯕ꯭ꯔꯣ ꯑꯦꯁ ꯑꯁ ꯍꯥꯎꯒꯗꯕ ꯃꯥꯜꯂꯦꯗ ꯅꯪꯅ ꯊ‌ꯣꯡꯕꯗꯤ ꯊꯥꯎ ꯉꯧꯋꯤꯔ‌ꯣ ꯅꯠꯇ꯭ꯔꯒ ꯀꯨꯀꯔ ꯗ ꯆꯨꯝꯅ ꯀꯥꯝꯕ꯭ꯔ‌ꯣ
ꯊꯥꯎ ꯉꯧꯗꯕꯤꯗ ꯊꯣꯡꯉꯦ ꯊꯥꯎ ꯑꯁ ꯉꯧꯕꯗꯣ ꯊꯥꯎ ꯌꯥꯝꯃꯜꯂꯦꯕ ꯆꯥꯅꯤꯡꯗ‌ꯦ ꯊꯥꯎ ꯌꯥꯎꯕꯗ‌ꯣ
ꯎꯁꯥꯁ‌ꯦ ꯑꯃꯨꯛ ꯈꯔ ꯑꯃꯨꯛ ꯂꯤꯕꯅꯦꯕ ꯃꯥꯗꯤ ꯃꯁꯥꯒꯤ ꯑꯃꯨꯛ ꯐꯦꯠꯇꯨ ꯌꯥꯎꯕꯅꯤꯅ
ꯍꯣꯏ ꯊꯥꯎ ꯆꯥꯃꯟꯕꯒꯤ ꯑꯁ ꯌꯥꯗ꯭ꯔ‌ꯦꯅ‌ꯦ ꯎꯝ ꯎꯔꯤꯜ ꯉꯛꯇ ꯑꯥꯎ ꯎꯔꯤꯡꯒ ꯅ‌ꯣꯏ ꯊꯥꯎ ꯆꯥꯔꯗꯤ ꯑꯁ ꯅꯣꯏꯕꯁꯨ ꯍꯦꯟꯒꯠꯂꯦ
ꯇꯧꯕꯅ‌ꯦ ꯇꯧꯕꯅ‌ꯦ
ꯎꯝ
ꯑꯗꯨ ꯆꯥꯗ꯭ꯔꯁꯨ ꯂꯩꯕ ꯉꯝꯗꯦ ꯑꯩꯒꯤ ꯊꯥꯎꯁꯦ ꯌꯥꯝ ꯄꯥꯝꯃꯦ
ꯎꯝ
ꯊꯥꯎꯗꯤ ꯌꯥꯝ ꯄꯥꯝꯃ‌ꯦ
ꯍꯣꯏ ꯊꯥꯎ ꯆꯥꯔꯁꯨ ꯀꯩꯁꯨ ꯇꯧꯗ꯭ꯔꯗꯤ ꯌꯥꯏꯗ
ꯑꯣ ꯍꯣ ꯑꯗꯨꯕꯨꯗꯤ ꯃꯥꯏꯒꯨꯝꯕꯗꯤ ꯈꯔꯕꯨꯗꯤ ꯀꯩꯁꯨꯗꯤ ꯇꯧꯗꯔ‌ꯦ ꯑꯗꯨꯕꯨ ꯈꯔ ꯅꯣꯏ ꯈꯠꯄꯒꯨꯝ ꯇꯧꯕ ꯍꯥꯟꯅꯒꯤ ꯋꯦꯠꯀ ꯍꯟꯗꯛ ꯑꯣꯜꯂꯒ ꯈꯔꯁꯦ ꯑꯃꯨꯛ ꯀꯦꯖꯤꯁꯦ ꯀꯥꯕ ꯗꯨꯒꯤ
ꯑꯣ
ꯅꯪꯗꯤ ꯋꯦꯠ ꯀꯌꯥꯗ ꯂꯩꯒꯒꯦ ꯈꯪꯕ꯭ꯔꯣ
ꯌꯥꯝꯗꯦꯗ ꯐꯣꯔꯇꯤ ꯑꯩꯠ ꯐꯣꯔꯇꯤ ꯁꯦꯚꯦꯟ
ꯌꯥꯝ꯭ꯔ ꯑꯁ ꯑꯩꯉꯣꯟꯗꯒꯤ ꯌꯥꯃꯤꯅꯦ ꯑꯗꯨꯣ ꯅꯪꯒꯤ ꯍꯥꯏꯠꯇꯒꯤ ꯌꯥꯔꯣ ꯐꯥꯏꯚ ꯄꯣꯏꯟ ꯀꯌꯥ ꯌꯧꯕ꯭ꯔꯣ
ꯐꯥꯏ ꯀꯣꯏꯅꯤꯋꯥꯣꯏ ꯍꯣꯏ
ꯍꯥꯏ ꯀꯌꯥꯔꯣ
ꯐꯥꯏꯚ ꯄꯣꯏꯟ ꯀꯌꯥꯗꯥ ꯀꯥꯎꯈ꯭ꯔꯦ꯫
ꯎꯝ ꯑꯣ ꯑꯗꯨꯗꯤ ꯑꯩꯗꯤ ꯐꯥꯏꯚ ꯌꯧꯒꯦ ꯌꯧꯒꯦ ꯇꯧꯋꯦ ꯐꯥꯏꯚ ꯃꯥꯛꯇꯤ ꯌꯥꯎꯗꯦ ꯍꯥꯏꯈꯤ ꯇꯅꯤ ꯌꯧꯒꯦ ꯇꯧꯋꯦ꯫ ꯑ ꯑꯩꯒꯤ ꯋꯦꯠꯁꯤꯅ ꯐꯣꯔꯇꯤ ꯇꯨ ꯐꯣꯔꯇꯤ ꯊ꯭ꯔꯤ ꯂꯩꯕꯅꯦ꯫ ꯍꯟꯗꯛ ꯑꯃꯨꯛ ꯐꯣꯔꯇꯤ ꯐꯣꯔ ꯂꯩꯕ ꯑꯃꯨꯛ ꯀꯥꯕ ꯍꯣꯏ ꯅꯪ ꯋ ꯑ ꯇ ꯀꯁꯨ ꯑꯃꯨꯛ ꯍꯥꯏꯒꯤꯁꯨ ꯀꯥꯏꯦꯅ ꯆꯠꯂꯤꯦꯅ ꯑꯗꯨꯕꯨꯗꯤ ꯍꯥꯏꯁꯨ ꯑꯩꯗꯤ ꯐꯥꯏꯚ ꯌꯧꯗꯦ ꯐꯥꯏꯚ ꯌꯧꯅꯤꯡꯉꯥꯏ ꯈꯤꯇꯪ ꯉꯥꯏꯔꯦ ꯑꯗꯨꯒꯤ ꯋꯦꯠꯅ ꯐꯣꯔꯇꯤ ꯐꯣꯔ ꯍꯟꯗꯛ ꯀꯥ ꯏꯅꯤ ꯀꯣꯁꯤ ꯐꯣꯔꯇꯤ ꯐꯣꯔꯁꯦ꯫
ꯑꯣ
ꯏꯗꯒꯤꯅꯦ꯫
ꯊꯥꯎ ꯈꯔ ꯆꯥꯎ ꯅꯣꯏꯅꯤꯡꯉꯥꯏ꯫
ꯌꯥꯝ ꯂꯨꯈ꯭ꯔꯦ ꯅꯪꯁꯨ ꯑꯩꯁꯨ ꯑꯣꯝ ꯅꯧ ꯃꯥꯜꯂꯦ ꯍꯥꯏꯔꯛꯑꯅꯤ꯫ ꯑꯩ ꯅꯍꯥ ꯂꯩꯔꯗꯤ ꯅꯣꯏ ꯏꯃꯥꯟꯒꯦ ꯀꯣꯛꯅ꯫
ꯍꯩꯒꯅꯣ꯫
ꯑꯁ ꯅꯣꯏ ꯃꯥꯜꯂꯁꯨ ꯐꯖꯗꯦ ꯑꯗꯨ ꯅꯣꯏ ꯃꯥꯜꯂꯦꯁꯨ ꯍ ꯐꯖꯗꯦ꯫ ꯆꯥꯡ ꯑꯃ ꯂꯩꯌꯦ ꯍꯧꯖꯤꯛ ꯍꯧꯖꯤꯛꯀꯤꯗꯤ ꯌꯥꯗꯣꯏꯗꯤ ꯑꯩ
ꯑꯣ
ꯅꯣꯏꯃꯜꯂꯁꯨ ꯐꯖꯗꯦꯕ ꯆꯠꯄ ꯋꯥꯏꯑꯕ ꯏ ꯀꯈꯥ ꯄ ꯐꯥꯎ ꯃꯗ꯭ꯔꯦ꯫
ꯈꯔ ꯀꯪꯕꯅꯗꯤ ꯅꯨꯡꯉꯥꯏꯗ
ꯍꯣꯏꯅꯦ ꯆꯠꯊꯣꯛ ꯆꯠꯁꯤꯟꯁꯨ ꯃꯤ ꯌꯦꯡꯕꯗꯨꯁꯨ ꯑꯗꯨꯝ ꯅꯨꯡꯉꯥꯏꯅ ꯅꯣꯏꯕ ꯃꯤꯁꯤꯡꯁ
ꯎꯝ ꯎꯝ ꯎꯝ
ꯎꯝ ꯀꯅꯥ ꯀꯅꯥ ꯂꯩꯔꯤꯅꯣ ꯅꯪꯗꯤ ꯍꯧꯖꯤꯛ
ꯍꯧꯖꯤꯛꯇꯤ ꯏꯅꯥꯎꯅꯨꯄꯤ ꯈꯣꯏ ꯏꯃꯥꯟꯅꯕꯤ ꯈꯣꯏ ꯂꯩꯌꯦ꯫
ꯑꯣ
ꯄꯨꯟꯅ ꯂꯩꯌꯦ ꯍꯥꯥ
ꯌꯦꯟꯁꯥꯡ ꯂꯣꯏꯕ ꯉꯥꯏꯔꯤꯅꯦꯕ ꯍꯥ ꯆꯥꯛ ꯆꯥꯅꯤ ꯉꯥꯏꯔꯦꯗꯤꯗ꯫
ꯥꯉꯥꯏꯔꯤꯅꯤꯅꯦ ꯂꯣꯏꯁꯤꯅꯕꯥ ꯆꯟꯕ ꯁꯗꯤ ꯂ ꯉꯁ ꯌꯥ ꯉ
ꯃꯅꯦ ꯃꯥꯅꯤ꯫